ꯇꯥꯕ꯭ꯔꯣ
ꯇꯥꯔꯦ
ꯀꯪꯗꯧꯔꯤꯒꯦ
ꯑ ꯑꯁ ꯒꯦꯝ ꯁꯥꯟꯅꯔꯝꯕꯅꯤꯗ ꯂꯣꯏꯇ ꯉꯥꯏꯔꯤ꯫
ꯑ ꯆꯩ ꯆꯥꯛ ꯊꯣꯕꯗꯤ ꯇꯧꯔꯤ ꯌꯧꯔꯦ
ꯀꯩꯟꯖꯥꯡꯗꯣꯡꯗꯤꯕ
ꯆꯤꯟꯖꯥꯛꯁꯤ ꯉꯁꯥꯏ ꯑꯩꯅ ꯀꯥꯡꯉꯧ ꯉꯧꯈꯤꯕꯒꯤ ꯂꯩ ꯑꯁꯤ ꯑꯣꯏꯅ ꯆꯥꯔꯅꯤ꯫
ꯑꯁ ꯉꯥ ꯑꯩꯗꯤ ꯑꯩꯈꯣꯏ ꯉꯥꯅꯨ ꯈꯔ ꯂꯣꯏꯌꯦꯕꯀꯣ
ꯑꯥ
ꯁꯦꯟ ꯇꯥꯟꯒꯦꯅ ꯉꯥꯅꯨ ꯈꯔ ꯂꯣꯏꯔꯦ ꯑꯗꯣ ꯉꯥꯅꯨꯅꯦꯅ ꯅꯥꯕ ꯈꯔ ꯁꯤꯒꯤ ꯑꯃ ꯁꯤꯒꯤ ꯈꯔ ꯑꯃ ꯆꯥꯎꯕ ꯍꯦꯟꯗ ꯊꯥ ꯑꯍꯨꯝ ꯃꯔꯤ ꯁꯨꯔꯕ ꯉꯥꯅꯨ ꯖꯤꯕꯨ ꯀꯦꯖꯤ ꯑꯃꯝꯐꯥꯅ ꯇꯥꯗꯦꯅꯦ
ꯑꯁ ꯑꯗꯨꯗꯤ ꯌꯥꯝ ꯇꯥꯗ꯭ꯔꯦ
ꯑꯗꯨꯅꯦ ꯆꯥꯕꯖꯨ ꯌꯥꯗꯒꯨꯝ ꯇꯧ ꯕꯦꯔꯥ ꯀꯥꯗꯦ ꯁꯤꯗꯤ
ꯌꯦꯡꯉ ꯂꯩꯔꯦ
ꯌꯦꯡꯉ ꯂꯩꯦ ꯈꯔ ꯑꯃꯅ ꯊꯣꯛ ꯊꯣꯛ ꯊꯣꯛ ꯊꯣꯛ ꯅꯣꯝꯃ ꯆꯠꯄꯁꯨ ꯌꯥꯎꯔꯤꯌꯦ ꯅꯥ ꯕꯒꯤ ꯄꯦꯔꯂꯥꯢꯁꯤꯁ ꯇꯧꯕꯩ ꯇꯥꯢꯞꯇ
ꯅꯪ ꯅꯍꯥꯟꯃꯨꯛ ꯏꯁꯇꯦꯇꯁ ꯑꯃ ꯊꯥꯒꯠꯂꯛꯄꯗꯨꯔꯥ
ꯑꯗꯨꯕꯨꯗꯤ ꯑꯩ ꯅꯠꯇꯦ ꯑꯗꯨꯃꯥꯏꯅ ꯂꯣꯏ ꯇꯧꯔꯦꯑꯕ ꯑꯗꯨ ꯐꯤꯕꯝꯗꯨꯗ ꯀꯪꯗꯦꯑꯣ ꯀꯩꯟꯖꯥꯡ ꯀꯩ ꯌꯦꯟꯖꯥꯡ ꯇꯧꯗꯒꯦꯕ
ꯌꯦꯟꯖꯥꯡ ꯀꯩꯅꯣ ꯇꯧꯔꯔꯣꯏꯌꯦ ꯉꯁꯥꯏ ꯀꯥꯡꯉꯧ ꯉꯧ ꯉꯧꯋꯦ ꯅꯨꯡꯊꯤꯟ ꯄꯨꯡ ꯑꯃ ꯑꯩ ꯅꯪꯉꯣꯟꯗ ꯀꯣꯜ ꯇꯧꯔꯛꯄꯗꯣ
ꯑ
ꯏꯕꯥꯅꯤ ꯏꯄꯥꯎ ꯐꯥꯎꯅꯔꯗ ꯀꯪꯉꯧ ꯉꯧꯔꯦ ꯑꯗꯨꯕꯨ ꯍꯩꯅ ꯆꯥꯔꯅꯤ
ꯑꯣ ꯀꯩꯅꯣꯗꯤ ꯑꯃꯗꯨꯗꯤ?
ꯑꯁ ꯕꯣꯔꯤꯁ ꯃꯌꯨꯝꯒꯨꯝꯒꯤꯌꯦ ꯑꯍꯟ ꯑꯃ ꯂꯩꯇꯕ ꯌꯥꯎꯗꯅ꯫
ꯌꯨꯝꯂꯣꯝꯗ?
ꯑ ꯃꯣꯏꯒꯤ ꯃꯔꯤ ꯃꯇꯥ꯫
ꯑꯣ ꯃꯥ ꯑꯗꯨꯗꯤ ꯅꯥꯇꯣꯝꯇ ꯉꯥꯏꯔꯦ?
ꯎꯝ ꯉꯥꯏꯔꯦ ꯏꯗꯣꯝꯗ ꯉꯥꯏꯔꯕꯃꯤꯅ ꯑꯁ ꯕꯦꯔꯥꯅꯤ ꯆꯥꯕ ꯊꯛꯄꯗꯗꯤ꯫
ꯁꯝꯖꯟꯕꯤ
ꯅꯨꯡꯉꯥꯏꯕ ꯈꯪꯗꯦꯕ ꯆꯥꯕ ꯊꯛꯄꯒꯤ ꯃꯇꯥꯡꯁꯤꯗꯤ
ꯑ ꯑꯁ ꯑꯩꯉꯣꯟ ꯑꯩꯈꯣꯏ ꯁꯤꯗ ꯆꯤꯛꯏꯕ ꯀꯥꯡꯁꯤꯅ ꯍꯟꯗꯛꯇꯤ ꯕꯦꯔꯥꯅꯦꯕ ꯀꯥꯡꯅ ꯆꯤꯛꯈꯤ ꯃꯐꯝꯁꯦ ꯁꯨꯝ ꯁꯨꯝ ꯆꯥꯎ ꯄꯣꯝꯃꯒꯅ ꯍꯥꯝꯐꯨꯒ ꯊꯥꯡꯕꯅꯤ
ꯌꯥꯅꯤ
ꯍꯟꯗꯛꯀꯤ ꯀꯥꯡꯁꯤꯗꯤ ꯑꯁꯥꯏ ꯀꯥꯡꯁꯤꯗꯤ ꯍꯧꯖꯤꯛ ꯕꯦꯔꯥꯅꯦꯕ ꯑꯩ ꯑꯩ ꯃꯐꯝ ꯑꯍꯨꯝ ꯃꯔꯤ ꯆꯤꯛꯈ꯭ꯔꯦꯕ ꯈꯣꯡꯗ ꯁꯨꯝ ꯁꯨꯝ ꯆꯥꯎ ꯄꯣꯝꯃ ꯅꯨꯃꯤꯠ ꯍꯨꯝꯅꯤꯃꯨꯛ ꯁꯨꯔꯦ ꯄꯣꯡꯈꯠꯂꯛꯏꯁꯦ
ꯁꯒꯣꯏ ꯁ꯭ꯋꯥꯏꯗꯁꯨ ꯀꯥꯡ ꯑꯗꯨꯝ ꯀꯜꯂꯤꯅꯦ
ꯌꯥꯏꯔꯣꯡ ꯊꯨꯡꯕꯩ ꯇꯥꯏꯞꯇ ꯄꯣꯑꯝꯃꯤꯅꯤ ꯍꯟꯗꯛꯇꯤ
ꯈꯔ ꯆꯥꯎꯔꯦ ꯑꯗꯨꯗꯤ ꯈꯔ ꯁꯥꯊꯤꯔꯦ꯫
ꯑꯗꯨꯅꯦ ꯐꯔ ꯄꯣꯝꯃꯦ ꯍꯥꯏꯕ ꯅꯥꯕ ꯑꯃ ꯌꯥꯎꯈꯩ ꯄꯣꯝꯃꯦ ꯍꯥꯏꯕ ꯑꯩꯅ ꯀꯩꯅꯣ ꯀꯥꯡꯈꯤꯕ ꯁꯨꯃꯥꯏꯅ ꯇꯧꯅ ꯥꯖꯥꯠꯂ ꯍꯧꯖꯤꯛꯁꯤꯕꯨ
ꯅꯣꯏꯒꯤ ꯂꯧꯗꯤ ꯅꯣꯏꯔꯣꯝꯗꯤ ꯂꯧ ꯀꯃꯥꯏꯅ ꯇꯧꯔꯦ?
ꯂꯧꯖꯦ ꯍꯧꯅꯈ꯭ꯔꯕꯅꯦ ꯎꯕ꯫ ꯑꯩꯈꯣꯏꯗꯤ ꯂꯧ ꯎꯈꯤꯗ꯭ꯔꯦ ꯑꯩꯈꯣꯏꯕꯥ ꯋꯥꯔꯦꯅ ꯂꯧ ꯂꯧꯁꯥꯟ ꯑꯣꯏꯅ ꯇꯧꯔꯒ ꯂꯧꯁꯥꯟ ꯑꯣꯏꯅ ꯁꯥꯟꯗꯣꯛꯈ꯭ꯔꯦ꯫
ꯌꯨꯝ ꯂꯣꯝꯒꯤꯗꯤ ꯏꯁꯤꯡ ꯑꯐꯥꯎ ꯂꯩꯅꯗ꯭ꯔꯦ ꯍꯥꯏꯔꯤꯅꯦ꯫
ꯌꯨꯝꯂꯣꯝ ꯗ꯭ꯔꯥ?
ꯍꯣꯏ
ꯉꯁꯤ ꯅꯣꯡ ꯇꯥꯁꯤꯗꯤ ꯇꯥꯗ꯭ꯔꯣ ꯅꯣꯏꯔꯝꯗ?
ꯈꯪꯗꯗ ꯁ꯭ꯋꯥꯏꯗꯗꯤ ꯌꯥꯝ ꯇꯥꯗ꯭ꯔꯦ ꯊꯤꯠꯂꯤ ꯊꯤꯠꯂꯤ ꯆꯨꯔꯟꯗ꯭ꯔꯦ
ꯑꯩꯈꯣꯏ ꯁꯤꯗꯗꯤ ꯑꯗꯨꯝ ꯉꯁꯥꯏ ꯑꯌꯨꯛꯇꯒꯤ ꯑꯗꯨꯝ ꯈꯔꯒ ꯑꯗꯨꯝ ꯈꯔꯒ ꯑꯗꯨꯝ ꯇꯥꯏ ꯇꯥꯕꯁꯨ
ꯎꯝ ꯇꯥꯎ ꯌꯥꯝ ꯀꯟꯅ ꯇꯥꯎ ꯅꯠ ꯈꯤꯠꯂꯤ ꯈꯤꯠꯂꯤ ꯍꯥꯏꯐꯦꯠ ꯈꯤꯛꯑꯝꯃꯒ ꯑꯗꯨꯝ ꯇꯣꯞꯄ
ꯎꯝ ꯌꯥꯝ ꯀꯟꯗꯤ ꯇꯥꯗꯕꯤꯗꯣ
ꯑꯥ
ꯈꯪꯗꯦ ꯑꯩꯖꯨ ꯍꯌꯦꯡ ꯍꯪꯆꯤꯠꯇꯤ ꯎꯆꯤꯋꯥꯗ ꯆꯠꯂꯨꯗꯩꯅꯦ ꯒꯥꯔꯤ ꯆꯧꯕꯗ ꯑꯩꯈꯣꯏ ꯃꯥꯍꯣꯏ ꯄꯨꯔꯒ
ꯀꯩꯗꯧꯕ
ꯑꯥ ꯁꯣꯔꯥꯠ ꯆꯧꯖꯦꯌꯦ
ꯑꯣ ꯅꯍꯥꯟꯒꯤ ꯑꯁꯇꯤ ꯆꯠꯂꯨꯏ ꯍꯥꯏꯗꯣ
ꯍꯣ ꯍꯣꯏ ꯑ ꯀꯩꯅꯣ ꯕ꯭ꯔꯣ ꯀꯩꯅꯣꯒꯤ ꯁꯦꯀꯦꯂꯦꯟꯒꯤꯅꯦ
ꯑꯥ
ꯐꯨꯔꯤꯠ ꯑꯝꯇ ꯂꯩꯒꯦ ꯈꯟꯕꯅꯦ ꯕꯁꯨꯍꯣꯏꯅ ꯉꯍꯥꯟꯋꯥꯏ ꯂꯩꯕꯗꯣ ꯁꯟꯗꯦꯗ ꯈꯛꯇꯔ ꯌꯣꯟꯕ꯭ ꯅꯠꯇ꯭ꯔ ꯑꯇꯣꯞꯄ ꯃꯇꯝꯗꯖꯨ ꯑꯗꯨꯝ ꯌꯣꯟꯕꯖꯥꯠꯂꯣ
ꯑꯦꯀꯂꯦꯒꯤꯖꯦ
ꯑꯥ
ꯁꯟꯗꯦ ꯑꯇꯩꯒꯤ ꯃꯇꯝꯗꯗꯤ ꯌꯥꯝ ꯐꯖꯕꯗꯤ ꯀꯥꯍꯦꯟ ꯌꯣꯜꯂꯝꯃꯣꯏ ꯁꯟꯗꯦꯅ ꯗꯥꯏꯔꯦꯛ ꯀꯅꯣ ꯇꯧꯏꯗꯅ ꯃꯌꯥꯝ ꯌꯣꯜꯂꯤꯗꯅ
ꯑꯗꯨꯅꯦ ꯑꯩꯖꯨ ꯑ ꯁꯟꯗꯦꯗ ꯆꯠꯄꯅ ꯐꯗꯣꯏꯔ ꯈꯪꯗꯦ ꯑꯃ ꯄꯨꯔꯞ ꯀꯨꯞꯁꯟꯕꯤ ꯑꯃ ꯂꯩꯗꯥꯏꯅꯦ ꯐꯨꯔꯤꯠ ꯑꯃ ꯖꯦꯀꯦꯠ ꯂꯝꯖꯦꯟ ꯆꯦꯟꯕꯒꯤ ꯑꯝ-ꯑꯝꯇ ꯑꯗꯨꯝꯇ ꯂꯩꯒꯦ ꯇꯧꯅꯦ ꯍꯥꯏꯗꯤ ꯅꯨꯡꯁꯥ ꯁꯥꯕꯅꯤꯅ ꯅꯨꯡꯗꯤꯟ ꯆꯦꯕꯅꯤꯅ ꯈꯨꯠ ꯃꯥꯏꯒ ꯂꯣꯏ ꯀꯥꯁꯜꯂꯦꯕ
ꯑꯣ ꯖꯦꯀꯦꯠꯀꯤ ꯀꯩꯅꯣ ꯇꯥꯏꯞꯇ ꯇꯧꯕ ꯑꯩꯈꯣꯏꯒꯤ ꯖꯤꯟꯁ ꯑꯩꯈꯣꯏ ꯀꯔꯤ ꯍꯥꯏꯅꯤ
ꯆꯦꯔꯪꯒꯤ ꯇꯥꯏꯞꯇ ꯎꯝ ꯆꯦꯔꯪꯒꯤ ꯇꯥꯏꯞꯇ ꯎꯝ ꯎꯝ
ꯑꯗꯣ ꯀꯩꯅꯣꯒꯤꯗꯣ ꯈꯨꯃꯟ ꯂꯝꯄꯥꯛ ꯃꯃꯥꯡꯒꯤꯗꯣ
ꯑꯥ
ꯑꯗꯨꯗꯤ ꯁꯟꯗꯦ ꯅꯠꯇ꯭ꯔꯒ ꯑꯗꯨꯝ ꯌꯣꯟꯗꯤ ꯌꯣꯟꯕꯅꯦ ꯑꯗꯨꯋꯥꯏꯗꯣ
ꯑꯣ ꯑꯗꯨꯗꯤ ꯃꯅꯤꯒ ꯆꯠꯂꯨꯝ ꯐꯔꯅꯤ
ꯎꯝ
ꯑꯗꯨꯅꯦ ꯑꯩ ꯑꯗꯨꯃꯥꯏ ꯑꯗꯨꯝ ꯈꯔ ꯂꯩꯗꯗꯤꯕꯣ ꯀꯥꯏꯗꯩ ꯅꯨꯡꯁꯥꯒ ꯁꯥꯥꯝꯅꯤꯅ ꯋꯥꯕꯗꯨꯅꯦ ꯑꯃ ꯑꯣꯏꯔꯒ ꯀꯥꯁꯜꯂꯦ ꯃꯨꯁꯤꯟ ꯃꯨꯁꯜꯂꯦꯕ ꯏꯁꯥꯖꯦ
ꯎꯝ
ꯑꯃꯨꯛ ꯉꯁꯤ ꯅꯣꯡ ꯅꯤꯅꯤꯃꯨꯛ ꯆꯦꯟꯗ꯭ꯔꯦ ꯂꯝꯖꯦꯟꯖꯦ ꯍꯌꯦꯡꯗꯩꯃꯨꯛ ꯈꯔ ꯍꯧꯒꯦ ꯈꯜꯂꯤꯝ
ꯑꯣ ꯍꯦ ꯑꯩꯗꯤ ꯉꯁꯤ ꯊꯕꯛ ꯂꯩꯕꯅꯤꯅ ꯍꯌꯦꯡ ꯆꯦꯟꯉꯝꯃꯔꯣꯏ ꯑꯍꯥꯟꯕꯩ ꯆꯦꯟꯕꯗꯩ ꯆꯦꯟꯗꯦ ꯅꯣꯡꯃ ꯆꯦꯜꯂꯦꯒ ꯑꯃꯨꯛ ꯂꯦꯞꯄꯦ ꯑꯃꯨꯛ ꯇꯧ ꯂꯩꯔꯦ
ꯑꯩꯗꯣ ꯑꯩ ꯆꯦꯟꯃꯤꯟꯅꯕ ꯃꯤꯗꯣ
ꯑ
ꯃꯊꯪ ꯊꯥꯗꯩ ꯆꯦꯜꯂꯒꯦꯌꯦ ꯑꯗꯨꯗꯤ ꯃꯥ ꯑꯗꯥꯏ ꯂꯦꯞꯈꯤꯕꯗꯨꯗꯩ ꯑꯩꯖꯨ ꯕꯤꯠ ꯂꯩꯒꯤꯗ꯭ꯔꯦ ꯑꯩꯖꯨ ꯅꯣꯡ ꯅꯤꯅꯤꯗ
ꯎꯝ
ꯍꯌꯦꯡꯗꯩꯗꯤ ꯑꯗꯨꯝ ꯆꯦꯜꯂꯅꯤ ꯃꯥ ꯌꯥꯎꯗꯖꯨ ꯃꯥ ꯉꯥꯏ ꯂꯩꯔꯗꯤ ꯌꯥꯔꯣꯏ
ꯎꯝ ꯃꯥꯅꯤ
ꯑꯩ ꯅꯣꯡꯅꯤꯍꯦꯛ ꯆꯦꯜꯍꯧꯗꯕꯗ ꯏꯁꯥꯖꯦ ꯕꯛ ꯂꯥꯎ ꯊꯥꯒꯠꯂꯦ ꯌꯥꯗꯦ ꯆꯥꯕ ꯐꯕꯅꯤꯅ ꯑꯩꯈꯣꯏꯗꯤ
ꯃꯥꯅꯦ ꯑꯩꯕꯧꯕ ꯄꯨꯛꯁꯤ ꯈ꯭ꯔ ꯌꯧꯖꯤꯜꯂꯛꯑꯦ ꯇꯟꯕꯝ ꯌꯥꯎꯔꯦ
ꯄꯨꯛ ꯌꯥꯎꯃꯤ ꯕꯦꯔꯥꯅꯦ ꯑꯩ ꯄꯨꯛꯁꯤ ꯈꯔ ꯈꯔꯗꯤ ꯍꯟꯊꯔ ꯑꯩ ꯅꯥꯀꯟꯒ ꯊꯥꯔꯝꯕꯗꯣ ꯐꯅꯌꯥꯝ ꯍꯟꯗꯔꯝꯃꯦ ꯍꯟꯗꯛꯇꯤ
ꯑꯣ
ꯈꯪꯗꯦ ꯑꯁ ꯀꯩ ꯍꯥꯏꯕ
ꯁꯤꯒꯤꯖꯦ ꯑꯦꯞꯁꯦ ꯕꯦꯛ ꯍꯟ ꯌꯥꯗꯕ꯭ꯔꯥ
ꯌꯥꯗꯝꯅꯦ ꯍꯜꯂꯨꯅꯨ
ꯑꯣ ꯑꯇꯣꯞꯄ ꯀꯦꯝ ꯐꯪꯁꯟ ꯇꯧ ꯌꯥꯗꯦ ꯁꯤ ꯈꯠꯇ ꯅꯠꯇꯅ
ꯑ ꯑꯗꯨꯗꯨꯝ ꯊꯝꯃꯒ ꯑꯗꯨꯝ ꯊꯝꯃꯣ ꯑꯇꯩ ꯍꯟꯗꯣꯛꯑꯔꯗꯤ ꯑꯗꯨꯝ ꯈꯪꯗꯦ ꯍꯟꯕ ꯌꯥꯔꯃꯣꯏꯗꯤ
ꯑꫭ
ꯀꯥꯡꯪꯍꯧ ꯑ
ꯍꯧꯗꯣꯡ ꯇꯨꯝꯝꯕꯗꯒꯤ ꯍꯧꯗꯣꯡꯗꯦ ꯃꯍꯤꯛꯇꯨ ꯊꯦꯡꯅꯔꯤꯁꯦ ꯑꯅꯤ ꯁꯨꯔꯦ ꯍꯥꯏꯕ ꯑꯁꯤꯒꯤ
ꯑꯃꯨ ꯑꯣꯗꯨ꯭ꯔꯥ
ꯍꯣꯏ ꯍꯣꯏ ꯄ꯭ꯔꯤꯟꯇꯤꯡ ꯀꯥꯞꯄꯤꯤꯗꯣ
ꯍꯧꯗꯣꯛ ꯑꯃꯨ ꯑꯣꯏꯗ꯭ꯔꯕ
ꯍꯣꯏ
ꯑꯗꯨꯧꯗꯧꯅ ꯁꯤꯗ꯭ꯔꯤꯕ
ꯁꯤꯁꯤꯉꯣ ꯁꯤꯡꯕꯅ ꯁꯤꯡꯕꯅ ꯄꯨꯔꯥ ꯕꯦꯔꯥꯅ ꯃꯁꯤꯡ
ꯃꯥ ꯃꯅꯪꯒꯟ ꯀꯣꯟꯕꯗꯨ ꯐꯈ꯭ꯔꯕ
ꯆꯆꯦꯗ
ꯑ ꯀꯣꯜꯕꯥ
ꯎꯝ
ꯁꯤꯡꯗꯤ ꯁꯤꯡꯒꯅꯤꯍꯦ ꯃꯌꯥꯝ ꯃꯔ ꯆ ꯂꯩꯅꯤꯅ
ꯎꯝ ꯍꯥꯠꯍꯧꯗꯕꯤ ꯌꯥꯝ ꯄꯥꯏꯈ꯭ꯔꯦꯕ ꯀꯩꯅꯣ ꯇꯧꯕ
ꯍꯧꯗꯣꯡꯒꯤ ꯃꯍꯤꯛꯇ꯭ꯔꯕ ꯑꯁ ꯑꯗꯨꯅꯦ ꯕꯦꯔꯥꯅꯤ ꯆꯤꯛꯆꯅꯤꯕꯣ
ꯑꯗꯨꯅꯦ ꯍꯥꯏꯁꯦ ꯍꯥꯏꯗꯤ ꯀꯥꯃꯟꯒ ꯆꯪꯍꯟꯗ꯭ꯔꯝꯃꯦꯕ ꯃꯥꯁꯦ
ꯎꯝ
ꯆꯪꯍꯟꯗ꯭ꯔꯒꯁꯨ ꯀꯥꯂꯦꯟ ꯊꯥꯅ ꯍꯦꯅ ꯊꯣꯡꯗꯨꯅ ꯂꯣꯏ ꯍꯥꯡꯗꯣꯛꯇꯣꯏꯅꯤꯗꯅ
ꯎꯝ
ꯃꯩꯁꯦ ꯌꯥꯝ ꯃꯨꯊꯠꯄꯒ ꯂꯣꯟꯅ ꯆꯪꯉꯒ ꯇꯨꯝꯃꯗꯣꯏꯅꯦꯕ
ꯎꯝ
ꯍꯗ ꯑꯗꯨ꯭ꯔꯗꯤ ꯑꯁ ꯀ ꯆꯪꯣ ꯗꯦꯕ ꯀꯩꯅ ꯇꯧ ꯍꯨꯏꯅꯦꯅꯦ ꯏꯔꯨꯖ ꯊꯣꯡꯅꯤꯁꯨ ꯅꯠꯇꯦꯀꯣ
ꯎꯝ
ꯃꯍꯤꯡ ꯃꯇꯥꯏ ꯍꯥꯏꯕ ꯆꯦꯜꯂꯝꯒꯅꯦꯕ
ꯑꯗꯨꯅꯦ ꯍꯧꯖꯤ ꯆꯪꯍꯟꯗ꯭ꯔꯕꯃꯦꯕ ꯑꯗꯨ ꯂꯨ ꯅꯣꯏ ꯆꯪꯉ ꯇꯨꯝꯃꯦꯕ ꯃꯥꯥꯟꯗꯣꯏꯁ
ꯎꯝ ꯍꯥꯟꯅ ꯑꯗꯨꯝ ꯆꯪꯈꯤꯕ ꯍꯩꯅꯕꯤꯗꯣ
ꯍ
ꯑꯗ ꯑꯩ ꯎꯕꯒꯗꯤ ꯉꯍꯥꯎꯋꯥꯏ ꯑꯩ ꯂꯩꯀꯥꯟꯗ ꯑꯩ ꯎꯕꯒ ꯆꯦꯟꯕꯅꯦ ꯑꯗꯨ ꯍꯧꯖꯤꯣꯗꯣ ꯑꯩꯅ ꯐꯨꯕꯅꯤ
ꯎꯝ ꯑ ꯈꯔ ꯂꯨꯅ ꯇꯧꯔꯨꯔꯦꯅ ꯑꯗꯣ ꯃꯍꯤꯛꯁꯤ ꯌꯥꯗ꯭ꯔꯦ ꯑꯩꯗꯤ ꯃꯍꯤꯛ ꯈꯔꯕ ꯍꯥꯏꯔꯒ ꯈꯔ ꯄꯖ ꯍꯥꯏ ꯑꯣꯏꯖꯤ ꯌꯥꯝꯅ
ꯆꯀꯥꯔ ꯍꯣꯏꯗꯤ ꯑꯗꯨꯝ ꯌꯦꯟ ꯑꯗꯨꯝ ꯅꯨꯡꯇꯤꯒꯤ ꯑꯗꯨꯝ ꯁꯦꯝꯃꯦꯣ ꯍꯧꯖꯤꯛ
ꯎꯝ ꯁꯤ ꯃꯤ ꯃꯥꯏ ꯑꯉꯥꯡ ꯑꯃ ꯑꯟꯗ꯭ꯔꯣꯗ ꯂꯩꯔ ꯂꯩꯔ ꯑꯟꯗ꯭ꯔꯣꯗꯅꯦ ꯑꯉꯥꯡ ꯑꯃ ꯂꯩꯔꯝꯗ ꯈꯪꯕ꯭ꯔꯥ
ꯇꯥꯏ ꯇꯥꯏ
ꯑꯗꯨꯒ ꯑꯃꯨꯛ ꯁ ꯍꯥꯏꯔꯝꯃꯤ
ꯀꯩꯅꯣꯗꯨꯗꯤ ꯁꯥꯃꯨꯛ ꯌꯥꯅꯈꯤꯗ꯭ꯔꯕ
ꯌꯥꯅꯒꯤꯗ
ꯑꯁ ꯍꯣꯏ ꯇꯅꯤ ꯃꯥ
ꯕꯦꯔꯥ ꯈꯔ ꯂꯩꯔꯒ ꯑꯃꯨꯛꯨꯛ ꯁꯤꯂꯛꯑꯅꯤ ꯁꯥ ꯑꯃꯨꯛ ꯁꯤꯜꯂꯛꯑꯅꯤ
ꯑꯗ ꯀꯔꯦ ꯍꯦꯟꯖꯂ ꯀꯣ ꯁꯥꯝꯕꯗ
ꯀꯩꯅꯣ ꯇꯧꯕ ꯀꯀꯥꯅ ꯌꯦꯟ ꯀꯩꯅꯣ ꯑꯃ ꯄꯤꯛꯅꯤ ꯆꯠꯈꯤꯕ
ꯑ
ꯑꯗ ꯁꯥꯝꯕꯗꯨꯅ ꯃꯃꯥꯟꯅꯕ ꯀꯩꯌꯥꯝ ꯄꯨꯁꯤꯜꯂꯒ ꯃꯥꯥꯏ ꯗꯨꯀꯥꯟꯗ ꯄꯥꯔꯇꯤ ꯇꯧꯏꯌꯦ
ꯑ
ꯑꯗꯣ ꯀꯀꯥꯅ ꯉꯥꯡꯉꯤ ꯑꯗꯣ ꯁꯥꯥꯡꯕꯅꯤ ꯅꯪ ꯗꯨꯀꯥꯟ ꯌꯥꯎꯗ꯭ꯔꯁꯦ ꯍꯥꯏꯔꯛꯏ ꯑꯗꯨꯗꯒꯤꯅꯤ ꯁꯧꯍꯟꯗꯕꯅꯤ
ꯃꯣꯏꯖꯁꯨꯗꯦ ꯃꯥꯒꯤ
ꯎ
ꯈꯜꯂꯑꯒ ꯑꯃꯨꯛ ꯌꯥꯎ ꯂꯥꯛꯑꯅꯤ ꯑꯗꯨꯅ ꯑꯍꯨꯝꯂ ꯑꯩꯅ ꯈꯪꯕꯗ ꯑꯍꯨꯝꯂꯛꯇꯤ ꯁꯨꯔ ꯃꯥꯜꯅꯦ
ꯃꯥꯅꯦ ꯑꯗꯨꯒ ꯍꯧꯖꯤꯛ ꯑꯟꯗ꯭ꯔꯣꯒꯤ ꯑꯉꯥꯡꯗꯨꯁꯨ ꯃꯣꯏꯗ ꯂꯩꯔꯤ ꯃꯥꯜꯂꯦ ꯑꯟꯗ꯭ꯔꯣꯒꯤ ꯑꯉꯥꯡꯗꯣ ꯃꯣꯏꯗ ꯂꯩꯔꯒ ꯇꯣꯞꯄꯣꯏꯀꯥ ꯁꯥꯔꯒ ꯐꯥ ꯊꯝꯃ ꯃꯥꯜꯂꯦ
ꯎꯝ
ꯈꯥꯟꯗꯦ ꯑꯗꯨꯅ ꯀꯌꯥꯝ ꯀꯨꯏ ꯆꯠꯇꯣꯏꯅꯣ
ꯀꯥꯏ ꯇꯣꯂꯣꯞ ꯁꯥꯏꯔꯤꯅꯦꯅ ꯈꯠꯁꯥ ꯑꯃ ꯇꯧꯋꯤꯗꯕꯣ
ꯈꯪꯗꯦ ꯍꯟꯗꯛꯇꯤ ꯈꯔ ꯌꯥꯝ ꯁꯥꯟꯅꯦꯗꯤ ꯍꯥꯏꯒꯨꯝ ꯇꯧꯕꯅꯦ
ꯐꯖꯅ ꯑꯥ ꯃꯐꯝ ꯑꯃꯈꯪꯅ ꯁꯥꯔꯒꯗꯤ ꯐꯕꯀꯣ
ꯎꯝ
ꯑꯗꯨꯁꯨ ꯍꯦꯛ ꯑꯗꯨꯝ ꯂꯩꯔꯕ ꯆꯥꯕ ꯈꯣꯠꯄ ꯇꯧꯕꯅꯤꯅ ꯃꯥꯥꯏꯗꯨ ꯂꯩꯔ ꯆꯥꯕꯅꯤꯗꯅ
ꯑꯗꯨꯅ ꯑꯗꯨꯃꯥꯏꯅ ꯄꯩꯁꯥꯗꯣ ꯂꯤꯁꯤꯡ ꯇꯔꯦꯠ ꯅꯤꯄꯥꯥꯟ ꯁꯥꯥꯎꯑꯣꯗꯤ ꯀꯩꯁꯨ ꯁꯥꯅꯤꯡ ꯉꯣꯏꯕ ꯃꯥꯁꯨ ꯍꯥꯏꯗꯤ ꯂꯩꯔ ꯆꯥꯔꯦ ꯆꯥꯕꯩ ꯄꯩꯁꯥꯗ ꯀꯛꯅꯤꯡꯉꯛꯀꯅꯦꯕ
ꯀꯥꯏꯗꯩ ꯊꯥ ꯑꯃꯥꯗ ꯇꯔꯦꯠ ꯅꯤꯄꯥꯟꯅꯣ
ꯑꯗꯨꯅꯦ ꯑꯗꯨꯅꯗꯤ ꯇꯔꯦꯠ ꯅꯤꯄꯥꯥꯟ ꯁꯥꯔꯛꯇ꯭ꯔꯒꯗꯤ ꯌꯨꯝ ꯊꯥꯗꯣꯛꯑꯂꯛꯑꯒ ꯑꯃꯗꯨ ꯁꯨ ꯂꯥꯛꯅꯤꯡꯉꯛꯑꯣꯏꯕ ꯅꯠꯇ꯭ꯔꯣ
ꯃꯥꯅꯦ ꯑꯉꯥꯡꯒ ꯑꯣꯏꯕꯩ ꯈꯔ ꯄꯪꯕꯒꯤ
ꯑ ꯄꯪꯌꯥ ꯌꯥꯕꯋꯥꯅꯦꯕꯥ ꯍꯥꯏꯗꯤ ꯌꯨꯝ ꯊꯥꯗꯣꯛꯑꯒ ꯂꯥꯛꯏꯅꯤ ꯁꯣꯝ ꯅꯥꯀꯟꯗ ꯅꯣꯡꯉꯥꯝꯗꯩ ꯅꯨꯃꯤꯠ ꯇꯥꯕꯧ ꯂꯩꯗꯣꯏꯅꯤ ꯃꯇꯝ ꯃꯥꯡꯗꯣꯏꯅꯤ ꯅꯠꯇ꯭ꯔꯥ
ꯎꯝ
ꯇꯔꯦꯠ ꯅꯤꯄꯥꯥꯟ ꯍꯥꯏꯁꯦ ꯅꯣꯡꯃꯒꯤ ꯅꯥꯝꯃꯠꯀꯤ ꯄꯩꯁꯥ ꯀꯥꯏꯊꯣꯛꯈꯤꯗ꯭ꯔꯁꯨ ꯌꯥꯎꯗꯝꯅꯦꯃꯤ
ꯑ ꯑꯗꯨ ꯄꯩꯁꯥꯗꯣ ꯌꯥꯎꯗꯕꯅꯤꯅ ꯀꯩꯁꯨ ꯂꯩꯅꯤꯡꯉꯛ ꯑꯣꯏꯕ ꯃꯣꯏ ꯃꯇꯝ ꯈꯔꯒꯤꯗꯤ
ꯎꯝ ꯅꯪ ꯆꯈ꯭ꯔꯤꯉꯩꯗꯨꯁꯨ ꯑꯉꯥꯡ ꯇꯔꯥꯞ ꯅꯨꯄꯥ ꯑꯃꯁꯝꯨ ꯂꯩꯔꯝꯃꯦꯗ
ꯑꯗꯨꯅꯦ ꯌꯥꯔꯣꯏ ꯀꯨꯏ ꯆꯠꯂꯣꯏ ꯃꯥꯒꯤꯗꯣ ꯅꯤꯌꯣꯝꯃꯥ ꯏꯁꯣꯏ ꯁꯣꯏ
ꯍꯣꯏ
ꯃꯣꯏ ꯑꯗꯥꯏꯗꯒꯤ ꯃꯤ ꯌꯥꯎꯍꯟꯒꯗꯝꯅꯦꯕꯀꯣ ꯌꯥꯔꯤꯒꯩ
ꯃꯥꯅꯦ
ꯑꯗꯨꯒ ꯆꯥꯕ ꯊꯛꯄꯗꯨꯅ ꯀꯩꯅꯣ ꯇꯧꯔꯒ ꯃꯇꯝ ꯑꯃ ꯈꯥꯏꯗꯣꯛꯀꯗꯕꯅꯦꯕ ꯁꯤꯗꯩ ꯁꯤꯐꯥꯎ ꯇꯧꯕ ꯈꯣꯠꯄꯅ
ꯎꯝ ꯀꯥꯏꯗꯩ ꯑꯗꯨꯝꯕꯒ ꯅꯠꯇꯦꯗ ꯃꯥꯏꯁꯤꯗꯤ
ꯃꯥꯥꯏꯗꯤ ꯑꯗꯨꯝ ꯅꯣꯉꯥꯝꯗꯩ ꯅꯨꯃꯤꯠ ꯇꯥꯕꯧ ꯑꯗꯨꯝ ꯁꯦꯟꯅꯔ ꯂꯩꯌꯣꯌꯦ ꯑꯗꯨ ꯇꯣꯂꯣꯞ ꯁꯥꯔꯤꯅꯦꯅ ꯆꯥꯕ ꯊꯛꯄꯩꯖꯨ ꯄꯩꯁꯥ ꯀꯛꯀꯦ ꯍꯥꯏꯔꯛ ꯀꯅꯤ ꯑꯗꯨꯗꯤ ꯃꯤ ꯑꯗꯨꯝ ꯇꯣꯛꯅꯤꯡ ꯇꯣꯛꯅꯒꯤꯅꯤ ꯌꯥꯔꯣꯏꯕ
ꯑꯥ ꯂꯤꯁꯤꯡ ꯑꯍꯨꯝ ꯃꯔꯤ ꯇꯣꯂꯣꯞ ꯁꯥꯔꯒ ꯀꯌꯥꯝ ꯀꯨꯏꯅ
ꯀꯥꯏ ꯂꯤꯁꯤꯡ ꯑꯍꯨꯝꯗꯨꯗꯤ ꯍꯧꯖꯤ ꯅꯣꯡꯃꯗ ꯇꯥꯡꯕ ꯌꯥꯕ ꯄꯣꯠꯅꯦ ꯅꯠꯇ꯭ꯔꯥ
ꯎꯝ ꯀꯩꯅꯣ ꯇꯧꯋꯤꯗ ꯍꯥꯏꯕꯗꯤ ꯁꯟꯗꯦ ꯅꯣꯡꯃ ꯍꯞꯇꯥꯏ ꯃꯅꯨꯡꯗ ꯅꯣꯡꯃꯗꯤ ꯁꯨꯇꯤ ꯁꯇꯔꯗꯦ ꯁꯟꯗꯦ ꯊꯥꯗ꯭ꯔꯒꯁꯨ ꯅꯣꯡꯃꯗꯤ ꯃꯟꯗꯦꯗ ꯊꯥꯒꯗꯝꯅꯦꯕ
ꯎꯝ ꯑꯗꯨꯗꯣ ꯑꯩꯅ ꯍꯥꯏꯕꯗꯤ ꯑꯗꯨꯝ ꯄꯨꯡ ꯃꯈꯩ ꯃꯈꯥꯏꯗꯣ ꯑꯗꯨ ꯇꯧꯔꯣ ꯑꯗꯨꯁꯨ ꯅꯠꯇꯦ ꯃꯥꯏꯁꯨ ꯃꯥꯁꯨꯉꯣ ꯍꯦꯟꯃꯜꯂꯤꯕꯅꯤ ꯅꯨꯡꯇꯤꯒꯤ ꯌꯨ ꯊꯛꯄꯅꯦꯕꯨ
ꯃꯥꯅꯦ
ꯅꯨꯡꯇꯤꯒꯤ ꯅꯣꯡ ꯅꯣꯡꯐꯥꯎ ꯋꯥꯠꯍꯧꯕ ꯌꯥꯗꯦ ꯃꯥꯏ ꯅꯨꯡꯗꯥꯡꯋꯥꯏꯝ ꯑꯗꯨꯝ ꯇꯧꯗ꯭ꯔꯥ
ꯇꯧꯋꯦ ꯇꯧꯋꯦ ꯑꯌꯨꯛꯁꯨ ꯇꯧꯋꯤ ꯅꯨꯡꯗꯥꯡꯁꯨ ꯇꯧꯏ
ꯀꯝꯄꯜꯁꯔꯤꯅꯦ ꯑꯗꯨꯅ ꯑꯗꯨꯝ ꯍꯥꯏꯗꯤ ꯇꯁꯦꯡꯅ ꯀꯩꯅꯣ ꯇꯧꯖꯒꯦꯅ ꯈꯜꯂꯥ ꯂꯥꯛꯄ ꯃꯤꯁꯨ ꯑꯗꯨ ꯍꯩꯅꯔꯛꯑꯣꯏꯕ ꯑꯗꯨꯝ ꯑꯩꯈꯣꯏ ꯆꯥꯛ ꯑꯩꯈꯣꯏ ꯆꯥꯛ ꯆꯥꯕꯗꯣ
ꯑꯥ
ꯅꯣꯡ ꯐꯥꯗꯣꯛ ꯆꯥꯕꯗ ꯃꯣꯏ ꯑꯗꯨꯃꯥꯏꯅ ꯊꯛꯆꯜꯂꯛꯑꯗꯤ ꯑꯗꯨꯝ ꯑꯩꯈꯣꯏꯗꯤ ꯇꯧꯗꯅꯤꯅ ꯍꯩꯅꯔꯛꯇꯦꯕ ꯏꯁꯥꯗ ꯍꯩꯅꯗꯕ ꯐꯥꯎꯛꯑꯦꯕ
ꯃꯥꯅꯦ ꯕꯣꯔꯤꯁ ꯇꯣ
ꯑꯥ
ꯃꯣꯏꯒ ꯆꯥꯛ ꯆꯥꯃꯤꯅ ꯇꯜꯂꯦ ꯅ ꯍꯧꯁꯨ ꯆꯥꯛ ꯆꯥꯃꯤꯅ ꯆꯦ ꯁꯨꯌꯥ ꯌꯥꯗ꯭ꯔꯦ
ꯇꯟꯅꯤꯌꯦ ꯇꯅꯤꯌꯦ ꯑꯗꯨꯝ ꯕꯣꯔꯤꯁꯅ ꯑꯉꯥꯡ ꯑꯣꯏꯕꯩ ꯈꯪꯗꯕꯩ ꯄꯪꯌꯥꯎ ꯌꯥꯎꯕꯩ ꯋꯥꯅꯦꯕꯀꯣ ꯃꯣꯏ ꯈꯔ ꯍꯥꯎꯕ ꯊꯣꯡꯕ ꯈꯣꯠꯄ ꯇꯧꯕꯗꯨꯗ
ꯎꯝ
ꯅꯣꯡꯅꯤ ꯑꯍꯥꯟꯕ ꯅꯣꯡ ꯅꯤ ꯌꯥꯎꯔ ꯑꯗꯨꯝ ꯈ ꯅꯣꯡ ꯅꯤ ꯆꯥꯃꯤꯟꯅꯕꯗꯨ ꯑꯗꯨꯝ ꯈꯪꯉꯕ ꯁꯤ ꯀꯨꯏꯟ ꯆꯠꯂꯣꯏꯁꯤꯗ ꯆꯥꯃꯤꯟꯅꯕ ꯌꯥꯔꯣꯏꯁꯦ
ꯎꯝ
ꯐꯠꯂꯥꯡ ꯂꯩꯊꯣꯛ ꯐꯩꯕ ꯑꯍꯥꯎ ꯐꯅ ꯊꯣꯡꯉꯁꯨ
ꯃꯥꯅꯦ ꯑꯩꯉꯣꯟꯗꯁꯨ ꯅ ꯄꯥꯔꯇꯤ ꯑꯃ ꯇꯧꯁꯤꯛꯗꯅꯦ ꯍꯥꯏꯍꯧꯔꯤꯁꯦ ꯍꯧꯖꯤꯛ
ꯑꯩꯅꯥ ꯇꯧꯁꯤ
ꯑꯥ ꯃꯇꯝ ꯈꯥꯂꯩꯔꯥꯒ ꯑꯩ ꯁꯤꯂꯛꯀꯦ
ꯎꯝ
ꯑꯩ ꯂꯛꯀꯦ
ꯁꯥ ꯁꯥꯔ ꯍꯣꯏꯁꯨ ꯁꯥꯔ ꯍꯣꯏꯁꯨ ꯌꯥꯎꯕꯤꯗ
ꯑꯗꯨꯗꯤ ꯌꯥꯔꯣꯏ
ꯑꯦ ꯑꯩ ꯑꯩ ꯇꯧꯔꯛꯈꯤꯀꯗꯧꯔꯒꯦ
ꯅꯪ ꯀꯩꯅꯣ ꯍꯥꯏꯁꯦ ꯅꯪ ꯗꯣꯛꯇꯔ ꯈꯜꯂ ꯃꯊꯨꯡ ꯆꯪꯉꯝꯗꯏꯗ ꯃꯥꯜꯂꯦ
ꯑꯣ ꯑꯗꯨꯃꯥꯏꯅ ꯑꯗꯨꯒꯨꯝꯕ ꯄꯣꯖꯤꯁꯟ ꯑꯃ ꯂꯥꯛꯑꯒꯗꯤ ꯇꯧꯔꯛꯀꯦꯍꯥꯏꯕꯥ
ꯌꯥꯏ ꯌꯥ ꯑꯗꯨꯕꯨꯗꯤ
ꯍꯥ ꯈꯪꯗꯦ ꯆꯥꯛ ꯊꯣꯡꯉꯤꯕ
ꯆꯥꯛ ꯊꯣꯡꯉꯤ ꯔꯥꯏꯁ ꯀꯨꯀꯔꯗ
ꯑꯣ ꯌꯦꯡꯁꯡꯗꯤ ꯉꯁꯥꯏꯒꯤ
ꯑꯥ
ꯀꯥꯡꯍꯧ
ꯃꯥꯅꯦ ꯀꯥꯡꯍꯧ ꯑꯣꯏꯟ ꯇꯧꯔ
ꯑꯩꯗꯤ ꯉꯁꯤꯁꯦ ꯃꯔꯦꯛ ꯃꯥꯎ ꯊꯣꯛꯄ ꯆꯥꯅꯤꯡꯉꯛꯈ꯭ꯔꯦꯗ ꯏꯁꯥꯥꯁꯦ
ꯌꯥꯔꯦ ꯌꯥꯔꯦ ꯑꯣ ꯀꯩꯅꯣ ꯇꯧꯔꯣ ꯑꯗꯨꯗꯤ ꯅꯪꯁꯨ ꯊꯝꯅꯕ ꯇꯧꯔꯛ ꯑꯩꯁꯨ ꯆꯥꯛ ꯏꯁꯤꯡ ꯑꯃ ꯂꯣꯏꯁꯤꯜꯂꯛꯈꯤꯒꯦ
ꯍꯣ ꯍꯣꯏ
ꯎꯝ ꯊꯥꯝ ꯊꯝ